ꯍꯜꯂꯣ
ꯍꯜꯂꯣ ꯀꯩꯗꯧꯔꯤꯅꯣ
ꯀꯩꯁꯨ ꯇꯥꯎꯗꯦꯒ
ꯍꯥ
ꯀꯔꯤꯁꯨ ꯇꯧꯗꯦ ꯑꯗꯨꯝ ꯂꯩꯌꯦ
ꯑꯣ ꯇꯨꯃꯕ ꯅꯪ ꯇꯨꯝꯃꯕꯣ
ꯇꯨꯝꯗꯔꯤꯗ
ꯃꯥ ꯂꯤꯗ ꯅꯠꯇ꯭ꯔ
ꯉꯜꯂꯤ
ꯍꯣꯏꯅꯦ ꯁꯥꯅ ꯁꯥꯝꯅꯦ ꯀꯃꯥꯏ ꯀꯃꯥꯏꯅ ꯇꯨꯝꯗꯣꯏꯅꯣ ꯑꯗꯨꯨꯝ ꯌꯥꯗꯕꯅꯦ ꯅꯠꯇ꯭ꯔꯣ
ꯆꯨꯝꯃꯦ ꯅꯪ ꯋꯥ ꯌꯥꯝ ꯆꯨꯝꯅ ꯉꯥꯡꯉꯦ
ꯀꯩꯕ
ꯅꯪ ꯋꯥ ꯌꯥꯝ ꯆꯨꯝꯅ ꯉꯥꯡꯉꯦ
ꯑꯩꯔꯣ
ꯑꯆꯨꯝꯕ ꯋꯥ ꯌꯥꯝ ꯉꯥꯡꯉꯦꯕ
ꯑꯆꯨꯝꯕ ꯋꯥꯍꯩ ꯌꯥꯝ ꯉꯥꯡꯉꯦ ꯑꯩꯗꯤ ꯉꯥꯡꯍꯟꯕꯅꯦ ꯑꯗꯨꯝ
ꯑꯗꯨꯝ ꯈꯔ ꯇꯧꯔꯛꯀ
ꯑ ꯈꯔ ꯈꯔ ꯇꯔꯣꯀꯅꯤ ꯈ ꯅꯤ
ꯀꯁꯤꯗꯤ
ꯑꯥ ꯄꯠꯇꯣ ꯄꯠꯇꯣ
ꯌꯥꯝ ꯂꯩꯩꯌꯦ ꯁꯤꯗꯤ
ꯅ ꯎꯅꯦ ꯅ ꯎꯅꯦ
ꯑ ꯑꯩꯈꯣꯏꯁꯨ ꯈꯔ ꯅꯩꯅꯁꯟꯖꯩ ꯉꯁꯤꯗꯤ ꯑꯣꯛꯁꯥ
ꯑꯁ ꯑꯣꯛꯆꯥꯥꯔꯣ ꯌꯥꯝ ꯅꯩꯌꯦ ꯑꯣꯁꯗꯤ ꯀꯣ ꯀꯃꯥꯏꯅ ꯇꯧꯔꯤꯅꯣ ꯀꯩꯅꯣꯃ ꯃꯀꯣꯛꯀꯤ ꯁꯥꯔꯣ ꯅꯠꯇ꯭ꯔꯒꯅ ꯃꯅꯨꯡ ꯁꯥꯔꯣ ꯅꯠꯇ꯭ꯔꯒꯅ ꯃꯄꯥꯟ ꯁꯥꯔꯣ
ꯃꯥꯒꯤ ꯃꯌꯥꯏꯒꯤ ꯕꯨꯗꯤꯗꯨ
ꯃꯥꯒꯤ ꯕꯣꯗꯤꯗꯣ ꯑ ꯅꯪꯅ ꯀꯛꯏꯔ
ꯎꯝ ꯑꯩꯅ ꯀꯛ ꯆꯠꯂꯨꯅꯦ
ꯑꯁ ꯁꯤ ꯇ ꯍꯅꯤ ꯅ ꯄꯄꯅꯤꯀꯣ ꯪ ꯅꯪ ꯅꯪ ꯅꯪ ꯄꯥꯄꯨꯖꯅꯤ ꯎꯝ
ꯏꯁꯥ ꯐꯥꯗꯧꯔꯤꯁꯤꯗꯤ ꯑꯗꯨꯝ ꯊꯥꯡꯅ ꯄꯪꯀꯛ ꯀꯛꯄꯅꯤꯅ
ꯄꯪꯀꯛ ꯀꯛꯂꯒ ꯊꯣꯡꯕ
ꯀ ꯄꯪ ꯐ ꯐꯧꯒꯁꯥꯎꯣꯏ
ꯉꯍꯥ ꯐꯥꯎꯕ꯭ꯔꯥ ꯂꯣꯏꯔꯦ ꯅꯪꯅ ꯊꯣꯡꯉꯤꯔꯣ
ꯑꯩꯅ ꯊꯣꯡꯗ꯭ꯔꯗꯤ ꯀꯅꯥ ꯊꯣꯡꯗꯣꯏꯅꯣ
ꯑꯩꯁꯨ ꯆꯥꯕ ꯂꯥꯛꯄ ꯇꯥꯔꯦ ꯅꯣꯡꯃ ꯅꯣꯡꯃ
ꯄꯧꯁꯥꯗꯣ ꯀꯦ ꯖꯤ ꯃꯔꯤ ꯃꯉꯥ ꯄꯨꯔꯒ ꯂꯥꯛꯑꯣ
ꯑꯁ ꯑꯃꯦ ꯄ ꯀꯣꯅꯔ ꯑꯣꯏ ꯟꯗ꯭ꯔꯣ ꯃꯔꯤ ꯃꯉꯥ
ꯑꯃꯗꯤ ꯀꯃꯥꯏꯅ ꯆꯥꯗꯣꯏꯅꯣ ꯑꯃꯈꯛꯇꯪꯗꯤ ꯀꯩꯅꯣ ꯍꯧꯖꯤꯛ ꯃꯔꯤ ꯃꯉꯥ ꯆꯥꯗ꯭ꯔꯤꯉ ꯀꯩꯅꯣ ꯃꯈꯟꯗꯣ ꯃꯔꯤ ꯃꯉꯥ ꯍꯥꯏꯁꯦ ꯀꯦꯖꯤ ꯑꯃ ꯑꯁꯤꯅ ꯀꯪꯅ ꯇꯥꯎꯅ ꯊꯣꯡꯉꯅꯤ ꯀꯦꯖꯤ ꯑꯃꯁꯤꯅ ꯀꯦꯖꯤ ꯑꯅꯤꯁꯤꯅ ꯆꯝꯐꯨꯠ ꯇꯧꯔꯁꯦ ꯁꯥꯡ ꯁꯥꯡꯅ ꯀꯛꯑꯒ
ꯂꯩꯀꯥꯏ ꯂꯩꯀꯥꯏ ꯀꯧꯗꯣꯏꯔꯣ
ꯀꯧꯔꯦ ꯀꯧꯔꯦ
ꯑꯩꯈꯣꯏꯅꯤ ꯆꯥꯗꯣꯏꯕ ꯑꯁ
ꯊꯨꯝ ꯈꯤꯇꯪ ꯍꯥꯞꯄꯒ ꯆꯝꯐꯨꯠꯇꯨ ꯇꯧꯔꯦꯗꯅ
ꯕꯥꯕꯤꯒꯤ ꯕꯥꯔꯕꯤꯒꯤꯕꯨ ꯇꯧꯔꯣꯏꯗ꯭ꯔꯣ
ꯇꯦꯗꯣꯏꯅꯦ ꯑꯗꯨꯖꯨ ꯑꯗꯨꯒꯤꯅꯤ ꯀꯦꯖꯤ ꯑꯍꯨꯝ ꯃꯔꯤ ꯍꯥꯏꯁꯦ
ꯀꯨꯅꯥ ꯀꯦꯖꯤ ꯀꯌꯥ ꯇꯧꯗꯣꯏꯕ
ꯕꯕꯤꯀꯒꯤꯗꯤ ꯀꯦꯖꯤ ꯑꯃ ꯑꯣꯏꯔꯗꯤ ꯌꯥꯔꯅꯤ
ꯐꯅꯥꯗꯧ ꯃꯥꯗꯦ ꯍꯥ
ꯁꯥꯏꯕ ꯉꯝꯗꯦꯕ ꯕꯔꯕꯤꯀꯤꯕꯤꯗꯤ ꯌꯥꯝ ꯇꯥꯔꯣꯏꯁꯦꯕ
ꯎꯝ ꯕꯔꯕꯤꯇꯤꯗꯣ ꯈꯔ ꯌꯥꯝꯅ ꯇꯧꯀꯧꯕꯅ ꯐꯠꯇ꯭ꯔꯣ
ꯑꯣ ꯑꯗꯨ ꯐꯠꯇꯦ ꯐꯠꯇꯦꯕ ꯑꯗꯨ ꯌꯥꯗꯦꯕ ꯕꯔꯕꯤꯇ꯭ꯌꯨꯗꯣ ꯍꯛꯆꯥꯡ ꯌꯥꯝꯅ ꯎ ꯀꯩꯅꯣ ꯇꯧꯋꯦꯕ ꯐꯠꯇꯦꯕ
ꯑꯝꯕ
ꯆ ꯌꯥꯝ ꯁꯣꯛꯑꯦꯕ
ꯎꯝ ꯎꯝ ꯎꯝ ꯎꯝ ꯎꯝ ꯇꯥꯕ꯭ꯔꯣ
ꯅꯪꯁꯦ ꯅꯦꯋꯥꯔ ꯀꯔꯤꯅꯣ
ꯇꯔꯕ
ꯇꯥꯏꯌꯦ
ꯑ ꯁꯨꯝꯗ ꯀꯅꯥ ꯀꯅꯥꯅ ꯈꯪꯗ
ꯑꯗꯨꯝ ꯅꯪꯅ ꯃꯦꯁꯦꯖ ꯌꯥꯝ ꯊꯥꯅꯕ ꯃꯥꯜꯂꯦ
ꯅꯠꯇ ꯀꯩꯅꯣ ꯑꯁ ꯑꯩ ꯀꯩꯅꯣꯃ ꯑ ꯏꯟꯇꯒꯨꯃ ꯀ ꯈꯪꯗꯦ ꯑꯩꯈꯣꯏ ꯀꯩꯅꯣꯃ ꯈꯔ ꯄꯣꯄꯨꯂꯤꯇꯤ ꯌꯥꯝꯅꯕ ꯍꯥꯏꯅ ꯐꯣꯇꯣ ꯄꯣꯁ ꯈꯔ ꯊꯥꯒꯠꯄ
ꯀꯩꯅꯣ ꯀꯩꯅꯣ ꯍꯥꯏꯗꯤ ꯀꯩꯅꯣ
ꯍꯥ ꯀꯩꯅ ꯍꯥꯏꯗꯤ ꯀꯩꯅ
ꯀꯩꯅꯣꯗꯨ ꯀꯩꯅꯣꯔꯣ
ꯑꯗꯨ ꯃꯥꯜꯂꯦ ꯅꯪꯒꯤꯁꯦ
ꯅꯠꯇ ꯅꯪꯒꯤ ꯀꯩꯅꯗꯗꯨ ꯀꯔꯤꯔꯣꯃ
ꯀꯩꯅꯣ ꯍꯥꯏꯗꯤ ꯂꯩꯌꯦꯅꯀꯣ ꯗꯥꯏꯔꯦꯛ ꯈꯥꯏꯕ ꯌꯥꯗꯕꯗꯣ
ꯑꯣ ꯗꯥꯏꯔꯦꯛ ꯍꯥꯏꯋ ꯌꯥꯗꯕꯁꯦ ꯀꯩꯅꯣꯗ
ꯑꯩꯁ ꯑꯗꯨꯗꯤ ꯅꯪꯗꯣ ꯃꯌꯥꯝ ꯃꯥꯡꯗ꯭ꯔꯗꯤ ꯍꯥꯏꯗꯣꯛꯄ ꯌꯥꯗꯦꯅ
ꯌꯥꯝ ꯂꯣꯠꯀꯅꯨꯀꯣ
ꯈꯪꯪꯂꯛꯀꯅꯤꯗ ꯑꯗꯨꯕꯨꯗꯤ ꯍꯥꯏꯗꯤꯗ ꯑꯩꯈꯣꯏꯗꯤ ꯊꯤ ꯅꯕꯅꯤꯅꯀꯣ ꯅꯣꯡꯃ ꯅꯠꯇ꯭ꯔꯒꯅ
ꯑꯣ ꯃꯄꯨꯒꯤ ꯅꯣꯡꯃꯗꯣ ꯉꯥꯏꯖꯔꯒꯦ ꯃꯄꯨꯒꯤ ꯅꯨꯃꯤꯠꯇꯨ
ꯍꯨꯔꯥꯡꯕꯒꯤ ꯆꯥꯝꯃꯅꯤ ꯃꯈꯨꯒꯤꯗꯣꯡ ꯃꯗꯣ ꯑꯗꯨꯝ ꯁꯣꯏꯗꯅ ꯂꯥꯛꯆꯅꯤꯗ ꯑꯗꯨꯕꯨꯗꯤ ꯑꯗꯨꯒꯤ ꯄ꯭ꯔꯃꯥꯟꯗꯣ ꯑꯁ ꯑꯗꯨ ꯑꯗꯨ ꯄ꯭ꯔꯃꯥꯟ ꯊꯤꯕꯤꯕ ꯃꯤꯗꯣ ꯑꯝꯇꯪ ꯊ ꯊꯤꯅꯅꯤꯡꯉꯤꯅꯦ ꯃꯥ ꯃꯣꯟ ꯁꯂꯥꯝꯅ ꯇꯧꯅꯤꯡꯉꯤꯅꯦ ꯇꯨꯝꯗꯤ ꯆꯨꯝꯕ ꯖꯥꯠꯅꯦꯕꯣ ꯑꯁ ꯅꯖꯗꯦ ꯑꯩꯗꯤ ꯇꯁꯦꯡꯅ ꯑꯩꯗꯤ ꯌꯥꯝꯅ ꯆꯝꯖꯕ ꯃꯤꯅꯦ ꯌꯥꯝꯅ ꯏꯀꯥꯑ ꯏꯀꯥꯑꯀꯟꯕ ꯃꯤꯅꯦ
ꯎꯟꯅꯔꯧ ꯋꯥ ꯉꯥꯡꯕ ꯌꯥꯝ ꯍꯩꯔꯤꯁꯦ
ꯑꯁ ꯑ ꯑꯩꯗꯤ ꯋꯥ ꯉꯥꯡꯕꯗꯤ ꯑꯗꯨꯝ ꯉꯥꯡꯉꯦ ꯑꯗꯨ
ꯅꯪ ꯅꯪꯅ ꯋꯥ ꯉꯥꯡꯕꯁꯦ ꯏꯁꯩ ꯁꯛꯄꯒ ꯆꯞ ꯃꯥꯟꯅꯩꯌꯦ ꯏꯁꯩ ꯁꯛꯄꯒ ꯆꯞ ꯃꯥꯟꯅꯩꯕ
ꯏꯁꯩ ꯁꯛꯄꯒ ꯆꯞ ꯃꯥꯟꯅꯩꯑꯕ ꯑꯁ ꯑꯗꯨꯗꯤ ꯑꯩ ꯏꯁꯩꯒ ꯁꯛꯑꯗꯤ ꯀꯃꯥꯏ ꯇꯧꫪꯅꯤ
ꯑꯁ ꯅꯪ ꯏꯁꯩꯒ ꯁꯛꯑꯗꯤ
ꯐꯥꯎꯗꯧ ꯃꯥꯟꯗꯦ ꯍꯥꯏ ꯍꯥꯏꯔꯛꯇꯣꯏꯔꯣ
ꯄꯔꯤꯊꯤꯕꯤꯁꯦ ꯃꯈꯥ ꯃꯊꯛ
ꯑꯥꯁ ꯂꯣꯏꯔꯦ ꯅꯪꯒꯤꯁꯦ ꯊꯥꯂꯤꯔꯣ ꯅꯠꯇꯔ꯭ ꯒꯅ ꯀꯩꯅꯣ ꯈꯪꯗ꯭ꯔꯦꯍꯦ ꯑꯩꯁꯨ ꯊꯥꯒꯠꯄ ꯃꯥꯜꯂꯛ
ꯊꯥꯒꯠꯂꯤꯅꯦ ꯑꯥ ꯇꯥꯋꯔ ꯇꯥꯟꯅ ꯊꯥꯒꯠꯇꯨꯏ
ꯇꯥꯋꯔ ꯇꯥꯅ ꯇꯥꯋꯔ ꯇꯥꯅ ꯈꯇ ꯇꯥꯋꯔꯗꯤ ꯑꯩꯈꯣꯏꯗꯤ ꯀꯥꯕ ꯉꯝꯃꯦ ꯑꯗꯨ ꯀꯩꯅꯣ ꯑꯗꯨꯒꯤ
ꯊꯥꯒꯠꯇ꯭ꯔꯁꯨ ꯅꯪꯅ ꯑꯗꯨꯝ ꯀꯥꯖꯔꯣ
ꯑꯗꯨꯅꯦ ꯅꯪ ꯊꯥꯒꯠꯄꯗꯣ ꯌꯥꯝꯅ ꯍꯥꯠꯄ ꯃꯥꯜꯂꯦ ꯅꯪꯒꯤꯁꯦ ꯑꯃ ꯍꯥꯠꯄ ꯌꯥꯎꯔꯤ
ꯍꯥꯠꯇꯦ ꯀꯃꯥꯏ ꯍꯥꯠꯇꯨꯏꯅꯣꯌꯦ
ꯅꯪꯒꯤꯁꯦ ꯍꯥꯞꯄꯃ ꯌꯥꯎꯔꯤ
ꯃꯤꯁꯤꯗꯤ ꯃꯤꯅꯦ
ꯑꯩꯗꯤ ꯏꯁꯥꯃꯛ
ꯑꯣ ꯅꯪꯗꯤ ꯃꯤꯅꯦ ꯀꯃꯥꯏ ꯀꯛꯇꯣꯏꯅꯣ
ꯑ ꯄ꯭ꯔꯃꯥꯟ ꯇꯧꯔꯤꯁꯤꯔꯣ ꯑꯗꯨꯒꯤ ꯃꯤꯒꯤ ꯃꯇꯥꯡꯗ ꯑꯩꯈꯣꯏꯗꯤ ꯃꯤꯅꯦ ꯑꯩꯈꯣꯏꯗꯤ ꯃꯤꯅꯦ ꯑꯆꯨꯝꯕꯗ ꯉꯥꯡꯖꯕ ꯃꯤꯅꯦꯅ ꯀꯣ ꯇꯧꯔꯁꯤꯔꯣ ꯀꯃꯥꯟꯗꯣ
ꯑꯁ ꯒꯥꯔꯤ ꯃꯈꯣꯟꯒ ꯌꯥꯝ ꯇꯥꯏꯌꯦ ꯅꯪꯁꯤꯗꯤ ꯀꯗꯥꯏ ꯀꯣꯏꯕ ꯆꯠꯂꯤꯅꯣ
ꯇꯥꯗꯦꯍꯦ ꯀꯩꯅꯣꯃ ꯑꯩ ꯃꯄꯥꯟꯗ ꯂꯩꯕ
ꯒꯥꯔꯤ ꯃꯈꯣꯟ ꯍꯥꯞꯂꯤꯁꯦ ꯒꯥꯔꯤ ꯌꯥꯝ ꯆꯠꯂꯤꯕꯣ
ꯑꯁ
ꯀꯩꯒꯤꯅꯣ ꯃꯣꯏꯅ ꯇꯤ ꯇꯤ ꯇꯤ ꯌꯥꯝ ꯈꯣꯡꯉꯤꯁꯦ
ꯑꯁ ꯈꯪꯗꯦ ꯃꯣꯏꯒꯤ ꯀꯩꯅꯣꯃ ꯀꯩ ꯍꯥꯏꯅꯤ ꯈꯪꯗꯦ ꯃꯣꯏ ꯒꯤ ꯃꯍꯧꯁꯥ ꯃꯥꯜꯂꯦ ꯑꯩ ꯀꯩꯁꯨ ꯈꯪꯗꯦ ꯑꯗꯨ ꯍꯥꯏ ꯁꯨ ꯌꯥꯔꯣꯏꯅꯦ ꯑꯩ ꯆꯩ ꯆꯥꯗꯣꯏꯅꯤ ꯃꯥꯅꯦ ꯃꯥꯅꯦ ꯑꯩꯁꯨ ꯍꯥꯏꯅꯤꯡꯉꯤ ꯑꯗꯨꯕꯨ ꯑꯩ ꯅ ꯀꯨꯝꯃ ꯉꯥꯡꯉꯒ ꯑꯩꯒꯤ ꯃꯇꯦꯡ ꯀꯅꯥꯝꯇ ꯌꯥꯎꯕꯤꯗꯔ꯭ꯦ ꯑꯩ ꯆꯩ ꯆꯥꯗꯣꯏꯅꯦꯕ
ꯆꯩ ꯆꯥꯔꯁꯨ ꯀꯥꯏꯗꯤꯌꯦ ꯅꯥꯗꯕꯅꯦ
ꯆꯩ ꯆꯥꯔꯁꯨ ꯀꯥꯏꯗꯦ ꯑꯗꯨꯕꯨ ꯍꯥꯎꯕ꯭ꯔꯣ ꯆꯩ ꯆꯥꯕꯁꯦ ꯅꯪꯁꯨ ꯆꯥꯔꯛꯑꯕꯣ
ꯑꯩꯗꯤ ꯌꯥꯝ ꯆꯥꯏꯌꯦ
ꯑꯩꯗꯤ ꯈꯤꯔꯦ ꯆꯩ ꯆꯥꯕꯁꯦ
ꯆꯩ ꯆꯥꯕꯁꯦ ꯈꯤꯔꯦ ꯑꯗꯨꯅ ꯃꯍꯥꯎ ꯈꯔ ꯇꯣꯉꯥꯟꯕ ꯑꯃ ꯁꯤꯜꯂꯒꯦꯅ ꯈꯟꯕ
ꯑꯗꯨ ꯑꯣꯏꯔꯗꯤ ꯆꯩ ꯅꯠꯇꯕ ꯃꯍꯥꯎ ꯇꯣꯉꯥꯟꯕꯁ
ꯑꯁ ꯀꯩꯅꯣꯝꯃ ꯃꯍꯥꯎ ꯇꯣꯉꯥꯟꯕ ꯍꯥꯏꯗꯤ ꯀꯩꯅꯣꯃ ꯁꯟꯁꯥ ꯒꯨꯝꯕ ꯂꯩꯌꯦꯅꯀꯣ ꯅꯣꯏ ꯊꯣꯡꯕꯗꯣ ꯑꯗꯨꯒꯨꯝꯅ ꯑꯍꯥꯎꯕ ꯆꯥꯕꯗꯣ ꯑꯗꯨꯒ ꯑꯗꯨꯒꯨꯝꯕꯗꯣ ꯄꯥꯝꯃꯦ
ꯑꯣ ꯑꯣ ꯅꯣꯡꯃ ꯐꯖꯅ ꯄꯤꯖꯒꯦꯁꯦ
ꯏꯁ ꯅꯪꯅ ꯄꯤꯖꯒꯗꯧꯕ ꯃꯇꯝꯗꯗꯤ ꯀꯩꯅꯣ ꯑꯩꯗꯤ ꯀꯃꯥꯏꯅ ꯇꯧꯔꯅꯤ ꯅꯪ ꯅꯪ ꯅꯤꯡ ꯅꯪ ꯅꯤꯡꯉꯝꯂꯣꯏꯍꯦ ꯅꯪ ꯅꯤꯡꯉꯝ ꯂꫭꯏꯀꯣ ꯏꯉꯝ ꯂꯣꯏꯀꯣ
ꯀꯩꯒꯤꯅꯣ ꯑꯩꯅ ꯅꯤꯡꯉꯝꯃꯣꯏꯗꯕꯁꯦ
ꯀꯨꯏꯗꯕꯅꯦꯀꯣ ꯃꯤꯒꯤ ꯄꯨꯟꯁꯤ ꯍꯥꯏꯕꯁꯤ ꯀꯨꯏꯗꯕꯅꯦꯀꯣ
ꯀꯩꯅꯣ ꯀꯩꯅꯣ ꯅꯪꯒꯤꯖꯤ ꯀꯩꯅꯣ
ꯍꯧꯖꯤꯛ ꯃꯇꯝ ꯂꯩꯔꯤꯉꯩꯗ ꯇꯧꯍꯧꯒꯗꯧꯕꯅꯤꯀꯣ
ꯀꯔꯤꯅꯣ
ꯅꯪ ꯍꯌꯦꯡ ꯍꯌꯦꯡ ꯍꯌꯦꯡ ꯉꯥꯏꯔꯤꯉꯩꯗ ꯑꯣ ꯅꯪ ꯍꯥꯏꯗꯧꯕ ꯂꯩ ꯋꯥ ꯂꯩꯔꯤꯕꯣ ꯀꯥꯏꯅ ꯇꯧꯕꯗꯣ ꯗꯂꯣꯛꯇꯣ
ꯀꯩꯅꯣꯅꯦ ꯅꯪ ꯅꯪꯒꯤꯁꯤꯗꯤ ꯌꯥꯝꯅ ꯀꯩꯅꯣꯅꯤ ꯍꯦ
ꯗꯥꯏꯂꯣꯛꯇꯨ ꯂꯩꯌꯦꯅ ꯅꯪ ꯍꯥꯏꯗꯧ ꯅꯪ ꯍꯥꯏꯗꯧ ꯂꯩꯗꯣ ꯍꯥꯏꯔꯅꯨ ꯍꯧꯖꯤꯛꯇꯤ ꯃꯇꯝ ꯍꯦꯟꯈ꯭ꯔꯦ
ꯄꯨꯡ ꯍꯥꯏꯁꯤꯗꯤ ꯂꯦꯞꯇꯕꯅꯦ ꯑꯗꯨꯝ ꯆꯠꯄꯅꯦ
ꯑꯗꯨꯕꯨ ꯃꯤꯑꯣꯏ ꯃꯤꯑꯣꯏꯕꯒꯤ ꯃꯇꯝ ꯍꯥꯏꯕꯗꯤ ꯇꯨꯉꯥꯜꯂꯦꯅꯀꯣ
ꯃꯤꯑꯣꯏꯕꯒꯤ ꯃꯇꯝꯁꯦ ꯀꯃꯥꯏꯅ ꯇꯣꯡꯉꯥꯟꯒꯦ ꯃꯣꯏ ꯃꯣꯏ ꯃꯤꯒꯤ ꯁꯤ ꯄꯨꯡ ꯇꯨꯉꯥꯟꯅ
ꯑ ꯑꯗꯨꯅꯤ ꯅꯪ ꯅꯪ ꯅ ꯊꯣꯛ ꯈ ꯈꯪꯉꯝꯒꯅꯤ ꯑꯗꯨꯕꯨ ꯑꯁ ꯑꯗꯨꯅꯅꯦ ꯍꯥꯏꯁꯦ ꯃꯇꯝ ꯆꯥꯔꯤꯉꯩꯗ ꯄꯨꯡꯗꯣ ꯍꯧꯔꯣ ꯏꯁꯩꯒ ꯀꯩꯅꯣꯝꯃ ꯂꯩꯌꯦꯅꯀꯣ ꯄ꯭ꯔꯃꯥꯟꯒꯁꯤꯔꯤꯗꯣ ꯌꯥꯝ ꯆꯨꯝꯕ ꯌꯥꯝꯅ ꯆꯨꯝꯕ ꯄ꯭ꯔꯃꯥꯟꯅꯦꯀꯣ ꯇꯧꯋꯤꯗꯦ ꯏꯁꯩꯒ ꯇꯧꯋꯤꯗꯣ
ꯅꯪꯒꯤꯁꯤꯗꯤ ꯌꯥꯝꯅ ꯀꯩꯅꯣꯅꯤꯍꯦ ꯀꯣꯀ ꯀ ꯉꯥꯎ ꯋꯤ ꯇꯧꯕꯥ
ꯉꯥꯎꯔꯛꯈꯤꯅꯤ ꯉꯥꯎꯔꯛꯈꯤꯅꯤ
ꯑꯩ ꯀꯣꯛ ꯉꯥꯎ꯭ꯔꯤ ꯀꯥꯟꯗ ꯊꯥꯕꯅ ꯐꯒꯦ
ꯑ ꯑ ꯉꯥꯎꯔꯛꯈꯤꯅꯤ ꯉꯥꯎꯔꯛꯈꯤꯅꯤ ꯈꯛ ꯑꯩꯒꯤ ꯋꯥꯑꯥꯟ ꯊꯥꯅꯣ ꯀꯩꯅꯣꯃ ꯐꯛ ꯅꯩꯔꯛꯄ꯭ꯔꯣ
ꯅꯩ ꯉꯥꯎꯔꯦ
ꯑꯗꯨꯅꯅꯦ ꯍꯥꯏꯖꯦ ꯃꯇꯝ ꯆꯥꯔꯤꯉꯩꯗ ꯑꯗꯨꯝ ꯐꫭꯡꯗꯣꯛꯍꯧꯔꯣ ꯅꯠꯇ꯭ꯔꯒꯅ ꯎꯝ ꯊꯨꯝ ꯍꯥꯏꯗꯤ ꯑꯩꯁꯨ ꯀꯩꯅꯣꯃ ꯀꯩ ꯍꯥꯏꯅꯤ ꯑꯗꯨꯝ ꯃꯤꯕꯨ ꯍꯥꯏꯗꯅ ꯑꯩꯅ ꯑꯩꯅ ꯍꯥꯏꯌꯣꯅꯗꯤ ꯍꯥꯏꯗꯤ ꯌꯥꯗꯦꯅꯀꯣ
ꯑꯗꯨ ꯀꯔꯤ ꯐꯣꯡꯗꯣꯏꯅꯣ ꯍꯥꯏꯕ
ꯄꯨꯡ ꯋꯥꯏꯕꯗꯤ ꯂꯩꯅꯀꯣ
ꯊꫭꯡꯕ ꯍꯥꯏꯁꯦ ꯀꯔꯤ ꯏꯁꯩ ꯐꯣꯡꯗꯣꯏꯔꯣ ꯅꯠ
ꯅꯠꯇꯦ ꯍꯌꯦꯡꯗꯤ ꯀꯩ ꯖꯥꯟ ꯆꯥꯔꯅꯤ
ꯍꯌꯦꯡꯗꯤ ꯀꯔꯤ ꯆꯥꯁꯤꯒꯦ
ꯏꯁ ꯑꯩꯉꯣꯟꯗ ꯍꯥꯏꯔꯤ ꯑꯩꯖꯨ ꯑꯩ ꯑꯩꯖꯨ ꯀꯧꯖꯨ ꯀꯧꯔꫭꯏꯗꯕꯤꯗ ꯅꯪꯅ ꯑꯁ ꯀꯩ ꯆꯥꯁꯤꯒꯦ ꯑꯩꯅ ꯀꯩꯅꯣꯝꯃ ꯑꯍꯥꯎꯕ ꯍꯥꯏꯔꯗꯤ ꯅꯪ ꯀꯧꯁꯨ ꯀꯧꯔꯛꯑꯣꯏꯗꯕꯤꯗ
ꯀꯧꯅꯤ ꯀꯧꯅꯤ ꯀꯧꯅꯤ ꯑꯁ ꯑꯩꯁꯦ ꯃꯤꯅꯤꯅꯦ
ꯑꯁ ꯑ ꯑꯩ ꯍꯥꯏꯔꯛꯀꯦꯕ ꯀꯟ ꯑꯩ ꯍꯥꯏꯔꯛꯇꯦꯕ
ꯑꯣꯏꯁ ꯀꯠ ꯀꯅꯥꯏ ꯃꯅꯨꯡꯁ
ꯁꯟ
ꯁꯟ ꯁꯟꯖꯦ ꯃꯤꯔꯣ ꯊꯔꯣ
ꯑꯦꯅꯤꯃꯜꯅꯦ ꯑꯦꯅꯤꯃꯜ ꯀꯩꯅꯣꯃ ꯃꯅꯨꯡꯁꯥꯗꯣ ꯀꯩꯅꯣꯃ ꯅꯞ ꯅꯞ ꯂꯥꯎꯅ ꯃꯥꯒꯤ ꯏꯁꯄꯤꯁꯦꯜꯗꯣ ꯀꯩꯅꯣꯃ ꯏꯔꯣꯟ ꯀꯩꯅꯣꯃ ꯃꯔꯣꯛ ꯃꯦꯠꯂꯒ ꯂꯩꯌꯦꯅꯀꯣ
ꯍꯣꯏ ꯑꯗꯣ ꯀꯦꯖꯤ ꯀꯦꯖꯤ ꯀꯌꯥ ꯀꯦꯖꯤ ꯀꯌꯥ ꯇꯧꯁꯦ ꯍꯥꯏꯅꯣ
ꯀꯦꯖꯤꯗꯗꯤ ꯑꯩꯗꯤ ꯉꯝꯗꯦꯀꯣ ꯀꯥꯏꯗꯒꯤ ꯀꯦꯖꯤ ꯃꯉꯥ ꯑꯩꯈꯣꯏꯅꯤꯗꯤ ꯍꯥꯏꯔꯗꯤ ꯀꯥꯏꯗꯩ ꯑꯩ ꯉꯝ ꯗꯩꯅꯣ ꯀꯦꯖꯤ ꯃꯉꯥ
ꯀꯩꯅꫭ ꯅꯪ ꯆꯥꯕ ꯉꯝꯃꯣꯏꯗ꯭ꯔꯣ ꯍꯥꯏꯁꯦ
ꯀꯥꯏꯗꯤꯒꯤ ꯑꯩꯗꯤ ꯇꯪꯈꯥꯏꯗꯤ ꯇꯪꯈꯥꯏꯐꯥꯎ ꯉꯝꯃꯣꯏ
ꯑꯣ ꯑꯗ‌ꯦꯔꯗꯤ ꯅꯪꯒꯤꯖꯤ ꯇꯪꯈꯥꯏ
ꯑꯗꯨꯗꯤ ꯌꯥꯔꯦꯅꯦ ꯀꯥꯏꯗ‌ꯦꯅꯦ ꯑꯩ ꯀꯦꯖꯤ ꯑꯅꯤ ꯇꯪꯈꯥꯏ ꯂꯧꯔꯒꯦꯅꯦ ꯅꯪ ꯆꯥꯕ